ꯇꯔꯥꯕꯣ?
ꯇꯥꯏ ꯑꯃꯨ ꯇꯥꯏ꯫
ꯑꯣ ꯑꯗꯣ ꯍꯧꯖꯤꯛꯇꯤ ꯌꯨꯝꯀ ꯌꯨꯝꯇ ꯆꯠꯇ꯭ꯔꯕꯣ?
ꯍꯝ?
ꯌꯨꯝ ꯂꯣꯝꯗꯒ ꯑꯝꯇ ꯆꯠꯄ ꯈꯣꯠꯄ ꯇꯧꯗ꯭ꯔꯕꯣ?
ꯌꯨꯝꯂꯣꯝꯗ ꯑꯩ ꯌꯨꯝꯗ ꯂꯩꯌꯦ ꯏꯌꯥꯝꯕ꯫
ꯑꯣ ꯑꯩꯗꯤ ꯅꯪ ꯀꯣꯂꯦꯖ ꯇꯧꯕꯗꯨꯗ ꯑꯥ ꯁꯨꯝ ꯀꯣꯂꯦꯖ ꯇꯧꯕ ꯑꯃꯂꯣꯝꯗ ꯂꯩꯕ꯭ꯔꯥ ꯍꯥꯏꯅ ꯈꯟꯕ꯫
ꯀꯩꯅꯣ ꯀꯣꯂꯦꯖ ꯇꯧꯕꯗꯣ ꯁꯨꯇꯤ ꯁꯨꯝ ꯊꯥꯕꯅꯤꯅ ꯌꯨꯝꯗ ꯀꯩꯀꯩ ꯆꯥꯎꯈꯠ ꯊꯧꯔꯥꯡ ꯄꯥꯏꯕ ꯌꯥꯒꯦꯅ ꯅꯅꯥꯎꯅ ꯊꯕꯛ ꯈꯔ ꯇꯧꯔꯤ꯫
ꯑꯣꯀꯦ ꯑꯣ ꯑꯗꯨꯗꯤ ꯌꯨꯝꯗ ꯁꯨꯝ ꯂꯩꯕꯗꯨꯗ ꯑꯩ ꯀꯔꯤ ꯀꯔꯤ ꯉꯥꯅꯨ ꯌꯦꯟꯒ ꯂꯣꯏꯕ ꯈꯣꯠꯄ ꯇꯧꯕ꯭ꯔꯣ?
ꯑꯥꯥ ꯅꯥꯑꯣꯖꯦ ꯍꯟꯇꯥꯛꯇꯤ ꯆꯥꯎꯈꯠ ꯊꯔꯁꯨꯦ ꯌꯥꯝ ꯄꯥꯏꯈꯠꯂꯦ ꯍꯥꯏꯇꯥꯔꯦ꯫ ꯑꯩꯈꯣꯏꯒꯤ - ꯑꯩꯈꯣꯏꯒꯤ ꯃꯅꯤꯄꯨꯔꯒꯤ ꯑꯣꯏ ꯑꯩꯈꯣꯌꯒꯤ ꯑꯦꯔꯝꯗꯝ ꯒꯤ ꯂꯩꯔꯤꯕꯥ ꯇꯨꯔꯦꯜ ꯑꯆꯧꯕꯥ ꯑꯈꯣꯌꯒꯤ ꯇꯨꯔꯦꯜ ꯑ ꯑꯆꯧꯕꯒꯤ ꯏꯁꯤꯡꯁꯦ ꯑꯗꯨꯝ ꯀꯠꯂꯤꯗꯅꯀꯨ ꯑꯌꯥꯝꯕ꯫
ꯎꯝ꯫
ꯑꯗꯨꯗꯨꯅ ꯁꯤꯒꯤ ꯏꯁꯤꯡꯁꯤꯗꯒꯤ ꯂꯥꯛꯄ ꯏꯁꯤꯡꯗꯨꯅ ꯑꯩꯅ ꯅꯅꯥꯎꯅ ꯋꯥꯇꯔ ꯁꯥꯏꯀꯜꯁꯦ ꯀꯥꯏꯍꯟꯗꯅꯕ ꯍꯥꯏ ꯇꯥꯔꯦ ꯑꯩꯈꯣꯏꯒꯤ ꯇꯔꯕꯥꯟ ꯑꯃ ꯇꯧꯔꯒ ꯑꯩꯈꯣꯏꯒꯤ ꯑꯦꯂꯦꯛꯇ꯭ꯔꯤꯁꯤꯇꯤ ꯑꯃ ꯄꯨ
ꯎꯝ꯫
ꯗꯥꯒꯤ ꯄꯨꯊꯣꯛ ꯏꯕ ꯏꯂꯦꯛꯇꯔꯤ ꯑꯃꯨꯛ ꯅꯥ ꯅꯥꯎ ꯅꯥ ꯅꯥꯅꯥꯎꯒꯤ ꯈꯨꯡꯒꯪꯁꯤꯗ ꯑꯩꯈꯣꯏꯒꯤ ꯌꯨꯝꯊꯣꯡ ꯈꯨꯗꯤꯡꯒꯤ ꯍꯥꯏꯗꯤ ꯑꯩꯈꯣꯏꯒꯤ ꯄ꯭ꯔꯤꯄꯦꯔꯠ ꯊꯟꯕ ꯉꯝꯖꯗꯕ ꯍꯥꯏꯇꯥꯥꯔꯦꯀꯣ ꯑꯈꯟꯅꯕ ꯁꯨꯕꯅꯣꯝꯕꯥꯗꯤ ꯁꯨꯕꯔꯣꯝꯕꯗꯤ ꯀꯟꯖꯕ ꯃꯤꯑꯣꯏꯁꯤꯡꯒꯤ ꯑꯣꯏꯅꯥ ꯈꯣꯏ ꯅꯅꯥꯎꯅ ꯃꯩ ꯈꯔꯥ ꯈꯔꯥ ꯍꯨꯟꯖꯔꯤ ꯑꯗꯨꯒꯤꯁꯨ ꯃꯊꯛꯇ ꯅꯅꯥꯎꯒꯤ ꯑꯣꯏꯅ ꯆꯥꯎꯅ ꯌꯦꯟꯀꯣꯟ ꯆꯥꯎꯅ ꯂꯩꯔꯤ ꯗꯅ ꯅꯅꯥꯎꯒꯤ ꯃꯅꯥꯎꯒꯤ ꯁꯥ ꯁꯟꯒꯤ ꯌꯦꯟ ꯑꯗꯒꯤ ꯉꯥꯅꯨ ꯑꯣꯛ ꯁꯟ ꯍꯨꯏꯒꯤ ꯃꯀꯣꯟꯒꯤꯁꯨ ꯃꯩ ꯈꯔ ꯍꯦꯛ ꯄꯤꯕꯤꯕ ꯑꯗꯒꯤꯗꯤ ꯅꯅꯥꯎꯒꯤ ꯌꯨꯝꯒꯤꯁꯨ ꯈꯔ ꯍꯦꯛ ꯁꯤꯖꯤꯟꯅꯊꯣꯛꯄ ꯑꯗꯨꯃꯥꯏꯅ ꯇꯧꯅ ꯇꯧꯁꯤꯔꯅꯥ ꯈꯔ ꯁꯦꯝꯒꯠꯂꯤꯌꯦ ꯏꯌꯥꯝꯕ
ꯌꯥꯏꯅꯦ ꯅꯣꯏ ꯇꯨꯔꯦꯟꯗ ꯍꯦꯛꯇ ꯊꯤꯡꯖꯤꯜꯂꯣ ꯑꯗꯨꯒ ꯗꯥꯝ ꯑꯃ ꯁꯥꯖꯤꯜꯂꯒ ꯇꯔꯕꯥꯏꯟ ꯑꯃ ꯊꯥꯗꯔꯒꯥ ꯍꯦꯛꯇ ꯃꯩ ꯄꯨꯨꯊꯣꯛꯑꯗꯣꯏꯅꯤ ꯀꯩꯅꯣ
ꯑꯗꯨꯅꯦ ꯈꯔ ꯈꯔ ꯄꯨꯊꯣꯛꯑ ꯄꯨꯊꯣꯛꯑ ꯁꯤꯁꯨ ꯁꯦꯝꯗ꯭ꯔꯗꯤꯅ
ꯀꯩꯗꯧꯅꯤꯒꯤꯅꯦ ꯑꯩꯈꯣꯏꯗꯤ ꯍꯧꯖꯤꯛ ꯇꯨꯔꯦꯟ ꯉꯥꯒꯤ ꯇꯨꯔꯦꯟ ꯉꯥꯔꯤ ꯊꯤꯡꯖꯤꯜꯂꯒ ꯀꯥꯟꯅꯕꯗꯤ ꯀꯩꯅꯣ ꯑꯩꯈꯣꯏꯒꯤ ꯃꯄꯥ ꯃꯄꯥ ꯈꯥꯏꯅꯔꯒ ꯊꯤꯡꯅꯔꯤꯗꯅ ꯑꯗꯨꯒꯥ ꯐꯥꯔꯝ ꯊꯣꯛꯧꯅꯔꯗꯧꯅꯤ ꯉꯥ ꯌꯣꯛꯅꯔꯗꯧꯅꯤ ꯑꯩꯅ ꯁꯤꯉꯩ ꯁꯤꯉꯩ ꯅꯥ ꯁꯣꯛ ꯑꯩ ꯉꯥ ꯌꯣꯛꯑꯅꯤ ꯍꯥꯏꯔ ꯈꯥꯖꯤꯟ ꯈꯥꯖꯤꯟꯗꯅ ꯉꯥ ꯌꯣꯛꯗꯧꯅꯤ
ꯌꯥꯏ ꯏ ꯑꯗꯨꯁꯨ ꯉꯥ ꯗꯣ ꯌꯥꯏ
ꯀꯩꯗꯧꯅꯤꯒꯤꯅꯦ ꯐ꯭ꯔꯤꯗ ꯁꯨꯝ ꯊꯝꯗꯣꯏꯅꯣꯗꯤ ꯀꯩꯅꯣ
ꯎꯝ
ꯉꯥꯌꯨꯛ ꯆꯐꯨ ꯑꯣꯜꯂ ꯂꯣꯏꯔꯦ
ꯑꯩꯈꯣꯏ ꯑꯩꯈꯣꯏ ꯑꯩꯈꯣꯏꯒꯤ ꯏꯔꯝꯗꯝꯒꯤ ꯀꯥꯟꯅꯕ ꯈꯔ ꯄꯨꯊꯣꯛꯍꯧꯒꯗꯕꯅꯤ
ꯃꯥꯅꯦ ꯇꯨꯔꯦꯟꯅꯤꯗ ꯌꯦꯡꯉꯨ ꯅꯣꯡ ꯇꯥꯗꯔꯒꯅ ꯄꯨꯡ ꯀꯪ ꯀꯪꯈ꯭ꯔꯅꯤ ꯏꯁꯤꯡ ꯑꯃꯨꯛ ꯂꯩꯔꯣꯏ ꯑꯗꯩꯩꯒꯤ ꯅꯣꯡ ꯇꯥꯔꯛꯑꯒꯅ ꯑꯃꯨꯛ ꯏꯁꯤꯡ ꯆꯥꯎꯈꯠꯂꯒ ꯑꯃꯨꯛ ꯊꯨꯝꯃꯛꯑꯅꯤ
ꯎꯝ ꯑꯗꯨꯕꯨꯗꯤ ꯆꯨꯨꯝꯃꯦ ꯆꯨꯃꯃꯦ ꯏꯌꯝꯕ ꯆꯨꯝꯃꯤ
ꯑꯩꯈꯣꯏꯅ ꯉꯥꯌꯣꯛ ꯆꯐꯨ ꯉꯥꯌꯣꯛꯄꯥꯗꯣ ꯁꯦꯝꯃꯗꯤ ꯃꯁꯥ ꯃꯁꯥꯒꯤꯗꯣ ꯑꯩꯈꯣꯏꯒꯤ ꯏꯁꯤꯡ ꯆꯪꯗꯅꯕ ꯏꯁꯤꯡ ꯋꯥꯠꯇꯅꯕ ꯃꯁꯥꯅ ꯁꯦꯝꯖꯅꯤ ꯗꯅꯥ
ꯎꯝ
ꯑꯗꯨꯅ ꯀꯥꯟꯅꯗꯦ ꯈꯥꯏꯗꯣꯛ ꯈꯥꯏꯗꯣꯛꯅꯔꯒ ꯍꯦꯛꯇ ꯉꯥ ꯌꯣꯛꯅ ꯔꯥꯗꯧꯅꯤ
ꯑꯦꯌꯝꯕꯥ ꯋꯥꯔꯤꯁꯨ ꯋꯥꯔꯤꯅꯤ ꯑꯩꯈꯣꯏꯒꯤ ꯏꯔꯝꯗꯝ ꯅꯠꯇꯕ ꯍꯥꯏꯇꯥꯔꯦꯀꯣ
ꯎꯝ
ꯑꯩꯈꯣꯏꯒꯤ ꯑꯇꯣꯞꯄ ꯂꯩꯕꯥꯛ ꯁꯤꯟ ꯗꯗꯤ ꯁꯣꯂꯔ ꯄꯦꯅꯦꯜ ꯑꯃ ꯄꯨꯊꯣꯛ
ꯁꯝꯅ ꯍꯥꯏꯔꯕꯗ ꯑꯩꯈꯣꯏꯒꯤ ꯅꯨꯃꯤꯠ ꯀꯤ ꯃꯉꯥꯗꯒꯤ ꯅꯨꯃꯤꯠꯀꯤ ꯃꯩꯁꯥꯗꯒꯤ ꯏꯅꯔꯖꯤꯁꯦ ꯁꯨꯡꯉꯦ ꯍꯥꯏꯇꯥꯔꯦ꯫ ꯑꯗꯨꯅ ꯅꯅꯥꯎꯅꯥ ꯈꯜꯂꯤꯁꯤꯅ ꯑꯃꯨꯛ ꯑꯩꯈꯣꯏꯒꯤ ꯊꯥꯒꯤ ꯃꯉꯥꯜꯗꯒꯤ ꯁꯛ ꯇꯤꯁꯤꯗꯒꯤ ꯂꯨꯅꯔ ꯄꯦꯅꯦꯜ ꯑꯃꯇꯪ ꯄꯨꯊꯣꯛꯑꯒ ꯑꯃꯨꯛꯇꯪ ꯁꯤꯟꯅꯁꯤꯔ ꯈꯜꯂꯤ꯫
ꯌꯥꯏ ꯀꯩ ꯅꯣꯅꯦ꯫ ꯑꯩꯈꯣꯏꯒꯤ ꯅꯨꯃꯤꯗꯥꯡ ꯍꯦꯛ ꯇꯥꯔꯛꯄ ꯍꯟꯗꯣꯛꯑꯒ
ꯎ ꯑꯗꯨꯅꯦ ꯅꯨꯃꯤꯠꯀꯤ ꯃꯉꯥꯜꯗꯒꯤ ꯐꯪꯉꯦꯕꯨ ꯊꯥꯗꯩꯁꯨ ꯈꯔ ꯏꯅꯔꯖꯤꯁꯦ
ꯂꯧꯒꯗꯧꯅꯤ ꯀꯩꯅꯣꯅꯦ ꯑꯦ ꯂꯧ ꯌꯥꯝꯃ ꯂꯧꯒꯗꯧꯅꯤ ꯀꯩꯅꯣ ꯊꯥꯗꯒꯤ ꯂꯧꯒꯦꯔꯥ ꯅꯨꯃꯤꯠꯇꯒꯤ ꯂꯧꯒꯦꯔꯥ ꯑꯗꯒꯤ ꯅꯨꯡꯁꯤꯠꯇꯒꯤ ꯂꯧꯒꯦꯔꯥ ꯏꯁꯤꯡꯗꯒꯤ ꯂꯧꯒꯦꯔꯥ
ꯑꯣ꯫
ꯀꯥꯟꯅꯗꯦꯕꯥ
ꯀꯥꯟꯅꯗꯦ ꯑꯗꯨꯅꯦ ꯁꯤꯒꯨꯝꯕ ꯋꯥꯈꯜ ꯖꯦ ꯑꯩꯈꯣꯏꯒꯤ ꯆꯥꯎꯈꯠꯂꯕ ꯁꯥꯏꯟꯇꯤꯁꯁꯤꯡꯅꯗꯤ ꯈꯪꯉꯝꯃꯣꯏꯗꯣ ꯅꯅꯥꯍꯎꯋꯥꯏ ꯀꯣꯁꯤꯇꯗꯒꯤ ꯍꯦꯛꯇ ꯊꯣꯛꯂꯛꯄ꯫
ꯈꯪꯕꯣꯟꯗꯦꯗ ꯃꯣꯏꯗꯤ ꯑꯉꯥꯡꯕ ꯆꯥꯅꯤ ꯀꯅꯣ꯫
ꯑꯗꯨꯅ ꯃꯣꯌꯗꯤ ꯆꯤꯅꯐꯥ ꯈꯔꯥ ꯐꯥ
ꯑꯩꯈꯣꯏꯅ ꯑꯃꯨꯛ ꯈꯜꯂꯤꯁꯤꯅꯦ ꯅꯨꯃꯤꯠꯁꯦ ꯇ ꯐꯥꯔꯒ ꯀꯣ
ꯎꯝ꯫
ꯂꯩꯔꯤꯕ ꯏꯅꯔꯖꯤ ꯃꯌꯥꯝ ꯂꯧꯊꯣꯛꯈꯛꯇ ꯁꯤꯖꯤꯟꯅꯒꯦꯁꯤꯅꯦ꯫
ꯌꯥꯏꯌꯦ ꯌꯥꯏꯌꯦ ꯏꯌꯥꯝꯕ꯫
ꯃꯥꯗꯤ ꯃꯩꯕꯨꯟꯗ ꯑꯗꯨꯝ ꯃꯩꯆꯥꯥ ꯑꯗꯨꯝ ꯂꯩꯕꯅꯤ ꯅꯠꯇ꯭ꯔꯣ꯫ ꯑꯁ ꯀꯌꯥꯝ ꯀꯅꯥꯅꯤ ꯁꯋꯥꯏꯗ ꯑꯗꯨꯝ ꯃꯩꯒꯤ ꯑꯗꯨꯝ ꯁꯨꯡꯂꯦꯞ ꯂꯦꯞꯇꯕꯤ ꯑꯗꯨꯝ ꯆꯥꯛꯂꯩꯔꯗꯤ꯫
ꯀꯔꯤ ꯏꯌꯥꯝꯕ ꯌꯥꯔꯦ
ꯍꯥꯏꯌꯨꯅꯦ꯫
ꯑꯩꯈꯣꯏꯒꯤ ꯅꯣꯡꯖꯨꯊꯥ ꯃꯇꯝꯗ ꯑꯩꯈꯣꯏꯒꯤ ꯅꯣꯡ ꯊꯥꯡ ꯖꯦ
ꯍꯣꯏꯅꯦ ꯕꯖꯔ ꯇꯥꯕꯗꯣ꯫
ꯅꯨꯡꯊꯥꯡꯁꯦ ꯐꯥꯖꯤꯜꯂꯒ ꯃꯩ ꯁꯨꯡꯕꯁꯨ ꯉꯝꯃꯗꯤ ꯌꯥꯏ ꯌꯥꯕ ꯑꯁ ꯌꯥꯝ ꯆꯥꯎꯗꯣꯏꯅꯦ ꯑꯗꯨꯒꯤ ꯃꯩꯗꯨꯃꯗꯤ
ꯑꯦ ꯑꯁꯤꯒꯤ ꯂꯥꯏꯅꯤꯡ ꯇꯧꯕꯁꯦ ꯕꯣꯜꯁꯦ ꯐꯤꯐꯇꯤ ꯊꯥꯎꯖꯟ ꯕꯣꯜꯅꯤꯅꯦ ꯑꯁꯤ ꯑꯃꯨꯛ ꯂꯥꯏꯅꯤꯡ ꯇꯧꯕ ꯃꯇꯝꯗ ꯊꯣꯛꯏꯁꯦ ꯀꯔꯥꯏꯗꯒꯤ ꯑꯩꯈꯣꯏꯅ ꯁꯤꯗ ꯑꯦꯂꯦꯛꯇ꯭ꯔꯤꯛ ꯌꯨꯝꯗ ꯊꯥꯂꯤꯁꯦ ꯇꯨ ꯇꯗꯤ ꯣꯜ ꯈꯇꯅꯤ ꯑꯃꯃꯅ ꯐꯤ ꯐꯤꯐꯇꯤ ꯊꯥꯎꯖꯟ ꯑꯩꯈꯣꯏꯒꯤ ꯀꯩꯅꯣ ꯃꯅꯤꯄꯨꯔꯒꯨꯝꯕꯁꯤ ꯀꯌꯥ ꯊꯥꯅ ꯌꯥꯅꯤ
ꯑꯗꯨꯅꯦ ꯑꯗꯨꯅꯦ ꯑꯁꯨꯃꯥꯏꯅ ꯇꯧꯔꯒ ꯑꯃ ꯑꯩꯈꯣꯏꯒꯤ ꯃꯅꯤꯄꯨꯔꯒꯤꯗꯤ ꯑꯗꯨꯝ ꯅꯣꯡꯖꯨꯊꯥ ꯃꯇꯝꯒ ꯑꯗꯒꯤ ꯑꯁꯨꯝ ꯂꯩꯕꯅꯤꯅ
ꯍꯣꯏꯅꯦ ꯃꯤꯗꯨ ꯃꯤꯗꯨ ꯍꯦꯛꯇ ꯀꯤꯅꯈꯤꯕ
ꯑꯣ ꯀꯩꯅꯣꯅꯦ ꯏꯌꯥꯝꯕꯁꯤ ꯑꯩꯈꯣꯏꯒꯤ ꯀꯩ ꯍꯥꯏꯅꯤ ꯐꯥꯈꯤꯕ ꯄꯩꯁꯩꯁꯤꯗ ꯅꯣꯡꯃꯇꯁꯨ ꯉꯪꯉꯦ ꯑꯗꯣ ꯑꯦ ꯍꯂ ꯃꯟꯗꯤ ꯀꯗ ꯎꯝ ꯍ ꯊꯥꯗꯣꯛꯄꯒꯝꯖꯗꯤꯗꯅꯗꯤ
ꯍꯣꯏꯅꯦ ꯀꯥꯏꯁꯨ ꯀꯥꯏꯗꯒꯦ
ꯎꯝ ꯀꯩꯅꯣ ꯏꯌꯥꯝꯕ ꯏꯌꯥꯝꯕꯒꯤ ꯆꯅ ꯅꯨꯄꯤ ꯔꯥꯈꯤ ꯀꯅ ꯂꯩꯗ
ꯑꯁ ꯃꯥꯒꯤ ꯃꯃꯥꯟꯅꯕꯤ ꯑꯃ ꯂꯩꯕꯗꯣ
ꯑꯣ ꯃꯃꯥꯟꯅꯕꯤ ꯑꯣ ꯈꯔ ꯈꯔ ꯆꯥꯎꯔꯒ ꯅꯣꯏꯕꯗꯣ
ꯍꯣꯏ ꯍꯣꯏ ꯍꯣꯏ ꯃꯣꯏ ꯀꯕꯨ
ꯁ ꯍꯧꯖꯤꯛ ꯀꯗꯣꯃꯤ ꯈꯤꯇꯪꯗꯤ ꯐꯖꯗꯦ ꯍꯦ
ꯇꯟꯔꯤ ꯃꯊꯪꯗꯤ ꯀꯩꯅꯣ ꯇꯧꯁꯦ ꯅꯣꯡꯃꯉꯛꯄꯒ ꯉꯥꯏꯔꯒ ꯂꯩꯁꯦ ꯐꯥꯅꯕ ꯎꯝ ꯑꯗꯨꯒ ꯍꯦꯛꯇ
ꯁꯤꯖꯤꯟꯅꯒꯅ ꯍꯧꯖꯤꯛ ꯎꯝ ꯁꯤꯖꯤꯟꯅꯕ ꯌꯥ ꯋꯥꯠꯂ ꯁꯤꯖꯤꯟꯅꯗꯣꯏꯅꯤ ꯍꯧꯖꯤꯛ
ꯁꯤꯖꯤꯟꯅꯗꯧꯅꯤ ꯀꯩꯅꯣ ꯀꯦꯛꯄ ꯂꯥꯛꯑꯣ ꯍꯦꯛ ꯇꯧꯔꯨꯕ ꯀꯣꯆꯤꯡꯁꯤꯂꯗꯧꯅꯤ ꯑꯗꯨꯒ ꯍꯦꯛ ꯁꯨꯡ ꯂꯧꯍꯧꯔꯗ
ꯎꯝ
ꯑꯩꯅ ꯑꯃꯨꯛ ꯈꯜꯂꯤꯁꯤꯅ ꯑꯩꯈꯣꯏꯒꯤ ꯑꯩꯈꯣꯏꯒꯤ ꯍꯛꯆꯥꯡꯗ ꯒꯤ ꯍꯤꯠ ꯊꯥꯗꯣꯛꯇ꯭ꯔꯣ ꯑꯩꯈꯣꯏ ꯑꯩꯈꯣꯏ ꯍꯛꯆꯥꯡꯒꯤ ꯃꯁ ꯏꯁꯥꯒꯤ ꯍꯤꯠ ꯁꯨꯡꯉꯤꯗꯅ
ꯎꯝ
ꯁꯤ ꯑꯔꯦꯝꯕꯗ ꯃꯥꯡꯉꯦꯕ ꯁꯤꯁꯦ ꯁꯤꯁꯦ ꯍꯤꯠꯁꯤ ꯐꯩꯖꯤꯜꯂꯒꯀꯣ ꯑꯗꯨ ꯏꯁꯥꯁꯤꯗ ꯅꯞꯄꯒ ꯑꯗꯨꯝ ꯐꯦꯟ ꯑꯣꯏꯔꯒꯁꯨ ꯀꯔꯤ ꯑꯣꯏꯔꯁꯨ ꯑꯗꯨꯝ ꯅꯞꯄꯒ ꯑꯗꯨꯝ ꯁꯤꯖꯤꯟꯅ ꯌꯥꯕ ꯑꯃ ꯁꯦꯝꯦꯡꯉꯩꯅꯦ
ꯑꯦ ꯑꯗꯨꯗꯤ ꯑꯌꯥꯝꯕ ꯌꯥꯝꯅ ꯐꯕ ꯑꯃ ꯂꯩꯌꯦꯅꯦꯍ
ꯍꯥꯏ ꯏꯅꯦꯦ
ꯍꯥꯏꯗꯤ ꯏꯌꯥꯝꯕꯒꯤ ꯏꯆꯟꯅꯨꯄꯤ ꯑꯃ ꯇꯦꯅꯣꯏ ꯅꯣꯏꯕꯗꯣ
ꯍꯣꯏꯅꯦ ꯃꯥꯗꯤ ꯐꯖꯅ ꯊꯣꯛꯇꯣꯏꯅꯤ
ꯑ ꯑꯗꯨꯅꯦ ꯃꯥꯗꯤ ꯍꯨꯃꯥꯡ ꯌꯥꯝ ꯊꯣꯛꯣꯛꯄꯅꯤꯅ ꯑꯩꯅ ꯍꯥꯏꯅꯤꯡꯉꯤꯁꯦ ꯆꯥꯛꯇꯣ ꯍꯦꯛ ꯍꯦꯛ ꯄꯤꯖꯕꯤꯔꯒ
ꯎꯝ ꯃꯉꯣꯟꯗꯒꯤ ꯑꯣꯏꯅ ꯂꯧꯕ ꯏꯅꯔꯖꯤꯗꯣ ꯍꯣꯏ ꯃꯉꯣꯟꯗꯒꯤ ꯏꯅꯔꯖꯤ ꯃꯥꯡꯈꯤꯗꯕ ꯃꯌꯥꯝꯗꯣ
ꯎ ꯍꯥꯏꯗꯤ ꯑꯇꯣꯞꯄꯗ ꯑꯇꯣꯞꯄꯗꯒꯤꯗꯤ ꯄꯥꯛ ꯊꯋꯥꯏ ꯐꯪꯕꯗꯤ ꯐꯪꯅꯤ ꯑꯗꯨ ꯇꯥꯔꯒꯁꯨ ꯏꯕꯒꯤꯗꯤ ꯏꯆꯟꯅꯨꯄꯤꯗꯒꯤꯗꯤ ꯍꯦꯟꯅ ꯁꯔꯨꯛ ꯑꯍꯨꯝ ꯃꯔꯤ ꯍꯦꯟꯅ ꯊꯣꯛꯀꯅꯤꯗꯣ
ꯍꯣꯏꯅꯦ ꯑꯗꯨꯅꯤꯅꯦ ꯑꯩꯅ ꯈꯜꯂꯤꯁꯦ ꯃꯤ ꯁꯤꯗꯞ ꯊꯃꯒ ꯆꯥꯔ ꯊꯛꯑꯒ ꯂꯦꯝꯃꯒ ꯏꯅꯔꯖꯤ ꯍꯤꯠ ꯃꯌꯥꯝꯁꯤ ꯊꯥꯗꯣꯛꯇꯅ ꯇꯧꯔ ꯂꯩꯅꯩ ꯃꯌꯥꯝꯁꯤꯁꯦ ꯂꯣꯏ ꯂꯧꯁꯤꯜꯂꯒ ꯍꯥ ꯀ ꯌꯥꯝ ꯀꯥꯟꯅꯅꯤꯌꯦ
ꯆꯨꯝꯃꯦ ꯆꯨꯝꯃꯦ
ꯇꯧꯔꯒꯦ ꯑꯗꯨꯒꯤ
ꯇꯧꯁꯤꯟꯁꯤ ꯑꯃ ꯇꯧꯁꯤꯟꯁꯤ ꯇꯧꯕ ꯌꯥꯏ ꯀꯥꯟꯁꯤꯗ ꯇꯧꯗꯧ ꯍꯧꯖꯤꯛ ꯑꯩꯈꯣꯏ ꯑꯦ ꯇꯧꯔꯤꯁꯦ ꯍꯧꯖꯤꯛꯀꯤ ꯒꯣꯚꯔꯃꯦꯟ ꯖꯣꯕ ꯇꯧꯕꯁꯤꯅ ꯁꯔꯀꯥꯔꯒꯤ ꯃꯤꯅꯥꯏꯕꯒꯤ ꯁꯔꯨꯛꯄꯨꯗꯤ ꯁꯨꯃꯥꯏꯅ ꯈꯔ ꯇꯧꯔꯒꯀꯣ
ꯁꯔꯀꯥꯔꯅ ꯇꯧꯔꯤꯁꯤꯗꯤ ꯑꯩꯈꯣꯏꯅ ꯑꯃꯨꯛ ꯃꯣꯏꯗꯤ ꯂꯩꯔ ꯆꯥꯕꯅꯤ ꯑꯗꯨꯅ ꯄꯩꯁꯥ ꯊꯤꯔꯤꯕꯅꯦꯦꯝꯅꯦ
ꯑꯗꯨ ꯅꯎ ꯀꯣ ꯇꯛꯁꯤꯟꯅ ꯑꯣꯟꯈꯠꯂꯤꯁꯤꯅ ꯍꯥꯏꯗꯤ ꯑꯗꯨꯃꯥꯏꯅ ꯃꯤꯅꯥꯏ ꯑꯣꯏꯗꯕ ꯁꯔꯨꯄꯗꯤ ꯑꯩꯈꯣꯏꯅ ꯈꯔ ꯄꯨꯊꯣꯛꯑꯝꯃꯒ ꯍꯥꯏꯒꯤ ꯑꯩꯈꯣꯏꯒꯤ ꯏꯔꯝꯗꯝꯁꯤꯒꯤ ꯑꯣꯏꯅ ꯑꯩꯈꯣꯏꯒꯤ ꯇꯨꯡꯒꯤ ꯏꯆꯥ ꯏꯁꯨ ꯁꯨꯊꯣꯡ ꯃꯌꯥꯝꯗꯨ ꯁꯣꯟꯅꯍꯧꯅꯕ ꯍꯥꯏꯇꯥꯔꯦ
ꯍꯅ
ꯃꯈꯈꯣꯏ ꯃꯉꯥꯏ ꯑꯣꯏ ꯃꯃꯥꯏ ꯑꯣꯏꯖ ꯏꯗꯂ
ꯍꯑ ꯑꯗꯨꯅꯦ ꯑꯩꯒꯤ ꯑꯗꯩ ꯍꯧꯖꯤꯛ ꯂꯝ ꯂꯩꯇꯕ ꯂꯝ ꯂꯩꯇꯕ ꯀꯥꯡꯕꯨꯁꯨ ꯂꯧ ꯎꯗ꯭ꯔꯗꯅ ꯍꯧꯖꯤꯛ ꯂꯩ ꯂꯩ ꯆꯥꯅꯩꯗꯅ ꯑꯦ ꯀꯩꯅꯣ ꯂꯝꯕꯨ ꯀꯩꯅꯣꯅꯦ ꯃꯈꯥꯗ ꯈꯛꯇ ꯊꯥꯅꯤ ꯍꯥꯏꯅ ꯂꯩꯕ ꯌꯥꯕꯗꯤꯦ ꯀꯩꯅꯣꯅꯦ ꯃꯊꯛꯇ ꯂꯩꯔꯤꯕ ꯂꯝ ꯃꯌꯥꯝꯁꯤ ꯀꯩꯅꯣ ꯐ꯭ꯔꯤ ꯉꯥꯛꯇꯅꯤ
ꯃꯥꯅꯦ ꯃꯥꯅꯤ
ꯑꯗꯨꯗꯤꯅꯦ ꯑꯦ ꯄꯥꯏꯕꯥꯏꯅ ꯍꯦꯛꯇ ꯎꯔꯗꯝꯅꯦ ꯀꯩꯅꯣꯅꯦ ꯍꯧꯖꯤꯛ ꯃꯥꯅ ꯁꯤꯡ ꯊꯥꯕꯗ ꯀꯩꯅꯣ ꯂꯩꯍꯥꯎ ꯌꯥꯎꯍꯟꯗ꯭ꯔꯁꯨ ꯌꯥꯔꯦ ꯀꯩꯅꯣ ꯏꯁꯤꯡ ꯀꯪꯅꯕ ꯃꯅꯥ ꯃꯁꯤꯡ ꯂꯣꯏꯅ ꯊꯥ ꯌꯥꯏ
ꯑꯗꯨꯗꯤ ꯃꯊꯛꯇꯨꯗ ꯄꯨꯂ ꯄꯨꯂ ꯌꯥꯜꯂ ꯌꯥꯜꯂ ꯃꯌꯥꯝꯑꯝ ꯇꯧꯔ ꯊꯝꯃꯥ ꯂꯣꯏꯔ ꯀꯩꯅꫭ ꯀꯥꯟꯅꯕ ꯄꫭꯟꯇꯦꯑꯦꯕ ꯃꯥꯡꯍꯟꯗꯅ ꯃꯊꯛꯇ ꯂꯩ ꯂꯝꯑꯖꯦ ꯂꯣꯏ ꯃꯥꯡꯉꯝꯃꯤ ꯐꯤꯔꯗ ꯍꯩꯖꯤꯛ ꯀꫭꯄꯥꯏ ꯄꯥꯏꯔ ꯂꯩꯖꯦ
ꯑꯈꯣꯏꯒꯤ ꯂꯝꯖꯤꯕꯨ ꯈꯔ ꯏꯔꯝꯗꯝ ꯂꯝꯁꯤꯕꯨ ꯀꯌꯥꯃꯨꯛꯅꯣ ꯆꯥꯎꯕꯗꯨꯕꯨꯣ ꯏꯌꯥꯝꯕ
ꯑꯩꯈꯣꯏꯒꯤ ꯂꯝꯖꯤꯔꯣ ꯑꯩꯠ ꯊꯥꯎꯖꯟ
ꯎꯝ
ꯀꯤꯂꯣꯃꯤꯇꯔꯗ ꯍꯥꯏꯔꯒꯅ ꯇ꯭ꯋꯦꯟꯇꯤꯒ ꯇ꯭ꯋꯦꯟꯇꯤ ꯇꯨ ꯄꯣꯏꯟ ꯀꯌꯥꯅꫭꯝ ꯑꯣꯏꯕꯅꯦ ꯑꯗꯨꯅ ꯏꯁꯀ꯭ꯋꯥꯔ ꯀꯤꯂꯣꯃꯤꯇꯔ ꯍꯧꯖꯤꯛ ꯃꫭꯏ ꯌꯥꯏꯗꫭꯅꫭ ꯑꯦꯠ ꯊꯥꯎꯖꯟ ꯃꯥꯏꯜꯁ ꯑꯣꯏꯗꯣꯏꯕ
ꯑꯣ ꯑꯩꯈꯣꯏ ꯏꯔꯝꯗꯝꯁꯦꯀꯣ
ꯍꯣꯏ ꯑꯈꯣꯏ ꯏꯔꯝꯗꯝꯁꯦ ꯄꯤꯛꯇꯛꯅ
ꯍꯝ ꯑꯗꯨꯝ ꯃꯤꯛ ꯄꯤꯛꯅ ꯆꯥꯎꯔꯤ ꯄꯣꯠꯅꯤꯅꯦ
ꯆꯥꯎꯅ ꯆꯥꯎꯕ ꯑꯗꯨꯒ ꯑꯈꯣꯏꯒꯤ ꯇꯝꯄꯥꯛꯇ ꯇꯥꯔꯤꯕ ꯑꯈꯣꯏꯅ ꯄꯤꯁꯤꯡ ꯄꯤꯛꯅ ꯐꯪꯕ ꯆꯤꯡꯁꯤꯅ ꯆꯤꯡꯁꯤꯅ ꯁꯔꯨꯛ ꯀꯩꯅꯣ ꯑꯍꯨꯝ ꯊꯣꯛꯄꯒꯤ ꯑꯅꯤꯗꯤ ꯆꯤꯡ ꯑꯣꯏꯒ꯭ꯔꯦ ꯑꯗꯨꯅ ꯑꯦ ꯃꯔꯤ ꯊꯣꯛꯄꯒꯤ ꯑꯍꯨꯝ ꯆꯤꯡ ꯑꯣꯏꯒꯦꯔꯦ ꯑꯃꯈꯛꯇꯅꯦ ꯂꯩꯖꯦ ꯊꯝꯄꯥꯛꯇ ꯑꯗꯨ ꯆꯤꯡ ꯃꯩꯖꯤꯅ ꯃꯤꯅ ꯂꯣꯏ ꯑꯣꯏꯈꯤꯕ ꯑꯈꯣꯏꯅ ꯃꯆꯥ ꯊꯕꯛ ꯂꯩꯍꯧꯕ ꯇꯝꯄꯥꯛꯁꯤꯗ ꯑꯗꯨꯗꯅꯤ ꯍꯧꯖꯤꯛ ꯋꯥꯔꯤꯖꯦ ꯆꯤꯡ ꯄꯥꯏꯈꯤꯕ ꯃꯤꯁꯤꯡꯗꯨꯅ ꯌꯦꯡꯉꯨ
ꯇꯧꯔꯤꯅꯦ ꯃꯤꯗꯤ ꯆꯤꯡꯂꯩꯕꯛ ꯈꯔ ꯌꯣꯟ ꯑꯃ ꯈꯔ ꯌꫭꯟ
ꯎ ꯋꯥꯖꯦ ꯄꯡꯌꯥꯟ ꯌꯥꯟꯅꯤ ꯅꯠꯇ꯭ꯔꯣ ꯑꯗꯩ ꯆꯤꯡ ꯃꯅꯨꯡꯗ ꯐꯪꯉꯤꯕ ꯐꯪꯉꯤꯕ ꯄꯣꯠꯊꯣꯛꯉꯩꯁꯤ ꯂꯣꯏꯅ ꯃꯣꯏꯅ ꯃꯣꯏ ꯉꯥꯛꯇꯅꯤ
ꯅꯩꯒ꯭ꯔ ꯄꫭꯠꯅꯤꯗ
ꯍꯣꯏ ꯏꯌꯥꯝꯕ ꯑꯩ ꯁꯣꯝꯗ ꯊꯕꯛ ꯑꯃ ꯀꯧꯔꯦ ꯑꯝꯇ ꯊꯝꯃꯒꯦꯕꯗꯤ
ꯑꯣꯀꯦ